ꯍꯜꯂꯣ ꯍꯜꯂꯣ
ꯅꯪꯅ ꯀꯣ
ꯀꯩ ꯍꯥꯢꯅꯣ ꯀꯅꯥ ꯕꯦꯛꯒ꯭ꯔꯥꯎꯟ ꯁꯦ ꯈꯔꯅꯅꯨꯡꯉꯔ ꯔꯣꯢꯌꯦ
ꯅꯪ ꯒꯔꯤ ꯊꯧꯔꯤꯕ ꯖꯠꯂꯣ
ꯍꯥꯥ
ꯌꯥꯔꯦ ꯇꯥꯔꯦꯗ ꯇꯥꯔꯦꯗ ꯇꯥꯕꯨꯏ ꯇꯥꯕ ꯇꯥꯕꯨ ꯇꯥꯔꯗꯤ ꯌꯥꯔꯦ ꯀꯩꯅꯣ
ꯕꯦꯛꯒ꯭ꯔꯥꯎꯟꯁꯦ ꯅꯪ ꯅꯪ ꯇꯥꯕ꯭ꯔꯣ ꯕꯦꯛꯒ꯭ꯔꯥꯎꯟꯁꯦ
ꯇꯥꯕ ꯍꯥꯏꯕꯨ ꯉꯁꯥꯏꯗꯨ ꯒꯥꯔꯤ ꯊꯧꯕ ꯃꯈꯣꯟ ꯇꯥꯏ ꯇꯥꯗ꯭ꯔꯦꯗ
ꯅꯪ ꯕꯦꯡꯛ ꯑꯦꯀꯥꯎꯟ ꯍꯥꯞꯄ ꯌꯥꯔꯕꯣ
ꯌꯥꯗ꯭ꯔꯤ ꯍꯧꯖꯤꯛ ꯈꯔ ꯆꯥꯎꯕꯗꯣ
ꯀ꯭ꯔꯤꯅꯣꯅꯦ ꯇꯧꯔꯤꯁꯤꯕꯨ
ꯑꯗꯨꯗꯣ ꯀꯨꯟꯊ꯭ꯔꯥꯅꯦ ꯑꯣ ꯍꯜꯂꯣ ꯑꯣ ꯑꯗꯨꯅꯅꯤꯅꯦ ꯐꯔꯛ ꯇꯥꯔꯅꯤ ꯕꯦꯛꯒ꯭ꯔꯥꯎꯟꯗꯨ ꯌꯥꯝ ꯂꯥꯡꯉꯦꯕ ꯔꯤꯖꯦꯛ ꯆꯠꯈꯤꯅꯤ ꯍꯥ ꯀꯔꯤꯁꯨ ꯆꯥꯔꯛꯇ꯭ꯔꯤꯕꯅꯦ ꯌꯨꯝꯗ ꯇꯥꯔꯦꯗ ꯍꯧꯖꯤꯛ
ꯂꯧꯕ ꯂꯣꯏꯗ꯭ꯔꯤ
ꯂꯧꯕ ꯂꯣꯏꯔꯦ
ꯆꯠꯊꯣꯛꯔꯕꯣ
ꯍꯣꯏ ꯆꯠꯊꯣꯛꯑꯦ
ꯑꯣ ꯍꯨꯖꯤꯛꯇꯤ ꯌꯥꯔꯦꯅꯦ ꯀꯩꯅꯣ
ꯑꯥ
ꯑꯩꯁꯨ ꯕꯦꯡꯛ ꯑꯦꯀꯥꯎꯟ ꯍꯥꯞꯄ ꯌꯥꯗ꯭ꯔꯤꯅꯦ
ꯑꯦ ꯍꯧꯖꯤꯛ ꯇꯥꯛꯁ ꯃꯉꯥꯗꯣ
ꯑꯧ
ꯑꯗꯨ ꯂꯣꯏꯔ ꯂꯣꯏꯕ ꯃꯇꯨꯡꯗ ꯍꯥꯞ ꯍꯥꯞꯀꯗꯧꯕꯅꯦ
ꯅꯪ ꯇꯥꯛꯁ ꯃꯉꯥ ꯂꯣꯏꯔꯕꯣ ꯑꯗꯨꯗꯤ ꯅꯪ
ꯑꯩ ꯍꯧꯖꯤꯛ ꯅꯉꯣꯟꯗ ꯇꯧꯔꯛꯏꯁꯦ ꯁꯤ ꯁꯨꯔꯅꯤ
ꯑꯩꯉꯣꯟꯗꯗꯤ ꯀꯔꯤ ꯍꯥꯏꯅꯦ ꯑꯦꯠ ꯑꯦꯠ ꯐꯥꯎ ꯍꯥꯏꯅꯦ ꯇꯔꯥ ꯐꯥꯎ ꯍꯥꯏꯅꯦ
ꯇꯥꯔꯥ ꯍꯥꯏꯁꯦ ꯍꯨꯖꯤꯛꯁꯦ ꯅꯤꯄꯥꯟ ꯌꯧꯒ꯭ꯔꯦꯕꯀꯣ ꯑꯅꯤ ꯋꯥꯠꯂꯤ
ꯑꯁ ꯑꯗꯩ ꯅꯪꯉꯣꯟꯗ ꯃꯉꯥ ꯈꯛꯇ ꯄꯤꯔꯛꯇ꯭ꯔꯣ ꯇꯥꯛꯁꯇꯣ
ꯑꯁꯦꯡꯕꯗꯤ ꯃꯉꯥ ꯄꯤꯔꯛꯏꯕ ꯉꯁꯥꯏ ꯏꯕꯥꯅꯤ ꯇꯧꯕ ꯗꯣ ꯑꯅꯤ ꯑꯅꯤ ꯈꯛꯇ ꯋꯥꯠꯂꯦ ꯍꯥꯏꯕꯅꯦꯕ ꯑꯗꯨꯒ ꯑꯃꯨꯛꯀ ꯁꯕꯃꯤꯠ ꯇꯧꯗꯧꯕ ꯂꯣꯏꯔꯒ ꯑꯃꯨꯛ ꯅꯤ ꯄꯥꯥꯟ ꯇꯦꯟ ꯑꯣꯐ ꯑꯦꯠ ꯍꯥꯏ ꯂꯩꯔꯤꯕ
ꯑꯣ ꯑꯩꯒꯤꯗꯤ ꯇꯥꯛꯁ ꯃꯉꯥꯅꯦ ꯃꯉꯥ ꯈꯛꯇꯅꯦ ꯑꯗꯨ ꯃꯇꯨꯡꯗ ꯑꯥ ꯕꯦꯡꯒꯤ ꯑꯥ ꯑꯁꯤ ꯌꯨ ꯄꯤ ꯑꯥꯏ ꯑꯗꯨ ꯑꯗ ꯍꯥꯞꯄ ꯌꯥꯔꯦꯕꯀꯣ ꯍꯧꯖꯤꯛꯇꯤ ꯍꯥꯞꯄ ꯌꯥꯗ꯭ꯔꯤꯌꯦ ꯑꯩꯒꯤꯁꯦ ꯑꯣ ꯑꯗꯨꯗꯤ
ꯑꯣ ꯇꯥꯔꯦ ꯅꯪ ꯐꯣꯟ ꯂꯥꯛꯄ ꯃꯥꯜꯂꯦꯅꯦ
ꯐꯣꯟ ꯂꯥꯛꯄ ꯃꯥꯜꯂꯤꯅꯦ ꯂꯥꯛꯏꯅꯦ ꯍꯣꯏꯅꯦ ꯕꯦꯔꯥꯅꯤꯅꯦ
ꯗꯤꯁꯇꯥꯞꯇꯤ ꯕꯦꯛꯒ꯭ꯔꯥꯎꯟ ꯂꯣꯏ ꯇꯥꯔꯦꯍꯦ
ꯋꯥꯔꯤ ꯇꯔꯝꯃꯔꯣꯏ
ꯇꯥꯗ꯭ꯔꯦ ꯇꯥꯗ꯭ꯔꯦ
ꯑꯁ ꯕꯤꯗꯤꯑꯣ ꯀꯣꯜ ꯇꯧꯔꯛꯀꯅꯨ ꯕꯦꯔꯅꯤꯅꯦ ꯋꯥꯔꯤ ꯀꯟꯅ ꯅꯨꯡꯉꯥꯔꯤ ꯀꯥꯟꯁꯤꯗ
ꯑꯗꯨꯒꯤꯁꯨ ꯔꯤꯖꯦꯛ ꯆꯠꯄ꯭ꯔꯥ ꯈꯪꯗ꯭ꯔꯦ
ꯑꯗꯨꯅꯅꯦ ꯑꯩ ꯅꯉꯣꯟꯗ ꯀꯣꯜ ꯇꯧꯔꯛꯂꯝꯃꯤꯗꯨ ꯑꯩꯒꯤꯁꯤ ꯋꯥꯠꯂꯤꯕꯀꯣ ꯑꯗꯨꯒꯤ
ꯈꯪꯗꯦꯅꯦ ꯑꯩꯒꯤꯗꯤ ꯇꯔꯥ ꯍꯥꯏꯔꯤꯅꯦ ꯑꯦꯠ ꯍꯧꯖꯤꯛꯁꯦ ꯑꯅꯤ ꯋꯥꯠꯂꯤꯅ ꯍꯥꯏꯔꯤꯅꯦ ꯇꯁꯦꯡꯅ ꯉꯁꯥꯏꯗꯤ ꯃꯉꯥ ꯍꯥꯏꯔꯝꯕꯅꯦꯕ ꯑꯩ ꯍꯥꯟꯅ ꯀꯣꯜ ꯇꯧꯔꯛꯄꯗꯣ ꯑꯗꯨꯗ ꯑꯅꯤ ꯑꯃꯨꯛ ꯋꯥꯠꯂꯤ ꯍꯥꯏꯕꯅꯦꯕ
ꯒ꯭ꯌꯥꯟ ꯇꯥꯗ꯭ꯔꯦꯅꯦ
ꯅꯪꯒꯤꯗꯤ ꯇꯥꯛꯁ ꯂꯣꯏꯈ꯭ꯔꯦꯅ ꯍꯥꯏꯅꯦ ꯑꯩꯉ ꯑꯩꯅ ꯀꯣꯜ ꯇꯧꯕꯗ ꯅꯪꯉꯣꯟꯗ ꯑꯗꯨ ꯑꯣꯏꯔꯁꯨ ꯃꯥꯏ ꯑꯗꯨꯝ ꯍꯟꯖꯤꯟ ꯍꯟꯖꯤꯟ ꯇꯧꯔꯛꯄꯅꯦꯕꯕꯨ
ꯇꯥꯛꯁꯨ ꯂꯣꯏꯈ꯭ꯔꯅ ꯍꯥꯏꯔꯛꯑꯦꯕ
ꯑꯣ ꯀꯩꯅꯣ ꯇꯧꯕꯗ ꯑꯩꯅ ꯀꯣꯜ ꯅꯝꯃꯗꯀꯣ ꯑꯗ ꯑꯗꯨ ꯑꯣꯏꯔꯁꯨ ꯇꯧꯕ ꯌꯥꯏꯕ ꯏꯕꯥꯅꯤꯕꯨꯗꯤ ꯅꯠꯇꯦ ꯏꯕꯥꯅꯤ ꯀꯣꯜ ꯇꯧꯕꯁꯦ ꯍꯟꯖꯟ ꯍꯟꯖꯤꯟ ꯍꯟꯖꯟ ꯑꯗꯨꯝ ꯇꯧꯕ ꯌꯥꯏꯕ ꯀꯥꯏꯗꯦꯕ
ꯀꯥꯏꯕꯣꯗꯤ ꯀꯥꯏꯗꯦ
ꯀꯩꯅꯣ ꯇꯧꯗꯧꯔꯤꯅꯤ ꯃꯁꯤꯗꯤ
ꯎꯝ
ꯑꯁ ꯑꯩꯁꯨ ꯏꯌꯥꯝꯕꯗ ꯐꯖꯅ ꯍꯪꯗ꯭ꯔꯦꯅꯦ ꯍꯧꯖꯤꯛꯁꯤ ꯇꯥꯛꯁ ꯂꯣꯏꯔꯗꯤ ꯀꯌꯥ ꯆꯪꯂꯗꯕ꯭ꯔꯥꯁꯨ ꯈꯪꯗꯦ
ꯑꯥ ꯍꯤꯍꯤ ꯍꯥꯏꯒꯨꯝꯗꯅ ꯍꯧꯖꯤꯛ ꯃꯁꯤ ꯃꯁꯤ ꯃꯁꯤꯁꯤꯗ ꯀꯣꯜ ꯇꯧꯕꯁꯦ
ꯑꯧ
ꯍꯧꯖꯤꯛ ꯁꯤꯖꯤꯟꯅꯔꯤꯕ ꯑꯁꯤꯒꯤ ꯃꯃꯤꯡꯁꯨ ꯍꯥꯏꯕ ꯌꯥꯗꯦ ꯍꯥꯏ ꯗꯤꯇꯦꯜꯁꯨ ꯍꯥꯏꯅꯕꯁꯨ ꯌꯥꯗꯦ ꯍꯥꯏꯕꯅꯤꯅꯦ
ꯌꯥꯗꯦ ꯌꯥꯗꯦ
ꯑꯥ ꯑꯗꯣ ꯏꯕꯥꯅꯤꯕꯨꯗꯤ ꯏꯟꯗꯥꯏꯔꯦꯛꯀꯅꯦꯕ ꯑꯗꯨ ꯀꯩꯁꯨ ꯇꯧꯔꯣꯏꯕ
ꯎꯝ
ꯀꯩꯁꯨꯕꯨꯗꯤ ꯇꯧꯔꯣꯏ
ꯑꯗꯨꯒ ꯏꯕꯥꯅꯤꯁꯨ ꯏꯕꯥꯅꯤꯁꯨ ꯍꯩ ꯁꯤꯡꯕ ꯇꯥꯕ
ꯑꯥ ꯑꯣꯛꯑꯦ ꯆꯥꯛ ꯆꯥ ꯇꯣꯛꯑꯦ ꯍꯣꯏ
ꯑꯁ ꯇꯁꯦꯡꯅꯗꯤ ꯑꯩ ꯍꯥꯏꯕꯤꯒꯦꯕꯀꯣ
ꯑꯥ
ꯅꯪꯅ ꯇꯧꯔꯛꯄꯁꯤꯅ ꯅꯪꯉꯣꯟꯗ ꯆꯪꯒꯗꯧꯔꯤꯕꯅꯤꯕ ꯃꯁꯤꯖꯦ
ꯍ ꯍꯣꯏ ꯍꯦ ꯅꯪꯅꯁꯨ ꯑꯩꯉꯣꯟꯗ ꯇꯧꯔꯛꯄꯁꯦ ꯅꯪꯅ ꯑꯩꯉꯣꯟꯗ ꯇꯧꯔꯛꯄꯁꯨ ꯑꯩꯉꯣꯟꯗꯁꯨ ꯆꯪꯒꯅꯤꯕ
ꯆꯪꯕꯗꯤ ꯆꯪꯒꯅꯤ ꯑꯗꯨꯕꯨ
ꯑꯥ
ꯅꯪꯅ ꯍꯦꯟꯅ ꯆꯪꯒꯅꯤꯕ ꯅꯪꯅ ꯇꯧꯔꯛꯄꯅꯤꯅ ꯑꯩꯉꯣꯟꯗ ꯁꯤ
ꯑꯥ ꯇꯥꯛꯁꯇꯤꯀꯣ ꯍꯧꯖꯤꯛ ꯅꯪꯉꯣꯟꯗ ꯍꯧꯖꯤꯛ ꯅꯪꯉꯣꯟꯗꯗꯤ ꯇꯥꯛꯁꯇ ꯇꯧꯔꯤꯁꯦ ꯑꯩ ꯑꯩꯅ ꯅꯪꯉꯣꯟꯗ ꯀꯣꯜ ꯇꯧꯕꯅꯤꯅ
ꯑꯧ
ꯅꯪ ꯇꯥꯛꯁꯄꯨꯗꯤ ꯀꯝꯄ꯭ꯂꯤꯠ ꯑꯣꯏꯔꯣꯏꯕ ꯑꯩꯗꯤ ꯀꯝꯄ꯭ꯂꯤꯠ ꯑꯣꯏꯒꯅꯤꯕ
ꯑꯗꯨꯅꯤ ꯈꯪꯉꯤ ꯈꯪꯉꯤ ꯑꯗꯨꯕꯨꯗꯤ ꯑꯗꯣ ꯑꯩꯅ ꯇꯧꯔꯔꯛꯄꯗꯨ ꯄꯥꯏꯈꯠꯂꯛꯎꯍꯩ ꯑꯥ ꯑꯩ ꯑꯩ ꯉꯁꯤꯁꯦ ꯂꯣꯏ ꯂꯣꯏꯍꯟꯅꯤꯡꯕ ꯂꯣꯏꯒꯗꯧꯕꯁꯦ ꯂꯩꯔꯤꯌꯦꯕ ꯈꯪꯕ꯭ꯔꯥ ꯑꯃ ꯑꯅꯤꯒꯨꯝꯕ ꯋꯥꯔꯤꯕ
ꯍꯣꯍꯣꯏ ꯑꯁ ꯑꯩꯈꯣꯏ ꯂꯣꯟꯗꯒ ꯑꯥꯢ ꯉꯥꯡꯅꯕ ꯌꯥꯔꯗꯤꯕꯣ
ꯍꯦ ꯌꯥꯗꯦ ꯌꯥꯗꯦ ꯂꯣꯏꯕ ꯀꯥꯟꯗ ꯉꯥꯡꯅꯁꯦꯅꯦ ꯀꯩꯅꯣ
ꯂꯣꯏꯕ ꯃꯇꯝꯗ ꯉꯥꯡꯅꯁꯦ ꯑꯗꯨꯗꯤ
ꯉꯁꯥꯏ ꯅꯨꯄꯤ ꯉꯁꯥꯏ ꯅꯨꯄꯤ ꯑꯅꯤꯗꯣ ꯑꯩꯉꯣꯟꯗ ꯀꯣꯜ ꯇꯧꯔꯛꯑꯦ
ꯑꯥꯎ
ꯃꯤ ꯑꯇꯩꯒ ꯃꯥꯟꯅꯗꯦ ꯋꯥꯔꯤ ꯁꯥꯟꯅꯕꯗꯨ ꯑꯥꯢꯗꯩ
ꯑꯩ ꯒ꯭ꯔꯨꯨꯞꯇꯀꯣ
ꯎꯝ
ꯒ꯭ꯔꯨꯞꯇꯁꯨ ꯃꯦꯁꯦꯁ ꯊꯥꯕꯤꯕꯅꯦꯕ ꯀꯣꯜ ꯇꯧꯔꯛꯄ ꯌꯥꯕ꯭ꯔꯥ ꯀꯅꯥ ꯂꯩꯕ꯭ꯔꯥ ꯑꯩꯁꯨ ꯍꯥꯏꯕꯤꯕꯅꯦꯕꯀꯣ
ꯑ ꯃꯇꯝ ꯈꯨꯗꯤꯡ ꯑꯦꯚꯥꯏꯂꯦꯕꯜ ꯑꯣꯏꯌꯦ ꯍꯥꯏꯅꯀꯣ ꯍꯥꯏꯕꯗꯤ ꯃꯣꯏꯁꯨ ꯃꯤ ꯃꯁꯛ ꯈꯛ ꯈꯪꯕ ꯁꯤꯡ ꯈꯛꯇ ꯇꯧꯅꯕ ꯃꯥꯜꯂꯦꯕ
ꯇꯧꯔꯛꯇꯦꯕ ꯀꯅꯥꯝꯇ ꯑꯩꯕꯨꯗꯤ ꯅꯪ ꯅꯪ ꯑꯣꯏꯕꯒꯤ ꯇꯧꯔꯛꯄꯅꯦꯅꯀꯣ
ꯂꯤꯟ ꯂꯤꯟ ꯅꯦꯠꯂꯦꯅꯦ
ꯂꯤꯟꯅꯕ
ꯑꯍꯣꯏ ꯑꯁ
ꯁꯤꯈ꯭ꯔꯕꯣ
ꯈꯪꯗꯦ ꯆꯦꯟꯈ꯭ꯔꯕ ꯃꯥꯜꯂꯦ ꯆꯣꯡꯈꯠꯄꯅꯦ ꯑꯩꯁꯨ
ꯑꯁ ꯁꯤꯔꯝꯅꯤꯗ
ꯑꯁ ꯂꯥꯏꯕꯛ ꯐꯩ ꯈꯣꯡ ꯆꯤꯛꯇꯤ ꯆꯤꯛꯂꯝꯗꯦ
ꯑꯁ ꯅꯪ ꯀꯗꯣꯝꯗ ꯆꯠꯄꯒꯤꯅꯣ
ꯑꯁ ꯑꯩꯈꯣꯏ ꯆꯦ ꯂꯝꯕꯤ ꯑꯉꯝꯕꯗꯣ
ꯑꯁ ꯕꯤꯔꯥꯅꯤꯍꯦ ꯆꯤꯛꯇꯕꯗꯨ ꯐꯔꯕꯅꯤ ꯍꯦ
ꯑꯁ ꯐꯖꯅ ꯆꯦꯛ ꯇꯧꯒꯦ ꯍꯧꯖꯤꯛ
ꯆꯤꯛꯑꯗꯤ ꯕꯦꯔꯥꯅꯤꯍꯦ
ꯄꯤꯛꯇꯤ ꯄꯤꯛꯄ ꯃꯥꯜꯂꯦ ꯃꯔꯦꯡ ꯃꯔꯦꯡ ꯆꯠꯂꯦꯕꯀꯣ
ꯆꯤꯛꯔꯝꯂꯣꯏꯗ ꯆꯤꯛꯔꯗꯤ ꯅꯪ ꯅꯥꯕ ꯐꯥꯎꯒꯅꯤ ꯀꯩꯅꯣ
ꯑꯍꯣꯏ ꯍꯧꯖꯤꯛ ꯆꯦꯛ ꯇꯧꯒꯦ ꯀꯥꯏꯗꯒꯤ ꯑꯁ
ꯀꯩꯁꯨ ꯇꯧꯔꯣꯏꯕ
ꯀꯩꯁꯨꯨꯗꯤ ꯂꯩꯥꯇꯦ
ꯆꯤꯛꯈ꯭ꯔꯗꯤ ꯅꯪ ꯅꯥꯒꯅꯤ ꯀꯩꯅ
ꯆꯤꯛꯑꯗꯤ ꯅꯥꯗꯤ ꯅꯥꯒꯅꯤ ꯍꯣꯏ
ꯅꯪ ꯀꯔꯤ ꯂꯩꯔꯨꯕ꯭ꯔꯣ
ꯑꯁ ꯑꯆꯥꯄꯣꯠ ꯂꯩꯔꯨꯕꯅꯤꯗ
ꯀꯔꯤ ꯑꯆꯄꯣꯠꯅꯣ ꯆꯤꯡꯒꯤꯗꯨꯔꯣ
ꯑꯍꯣꯏ
ꯇꯥꯡꯈ꯭ꯔꯥꯕꯅꯤꯅꯦ
ꯑꯦ ꯇꯥꯡꯗꯦ ꯃꯃꯜ ꯍꯟꯊꯩ
ꯑꯥ ꯀꯩꯅꯣ ꯑꯣꯏꯔꯝꯒꯅꯤ ꯎꯝꯕꯗꯣ ꯑꯣꯏꯔꯝꯒꯅꯤ
ꯅꯠꯇꯦ ꯁꯥꯏꯕꯩꯅꯤ
ꯁꯥꯏꯕꯗꯨ ꯇꯥꯡꯈ꯭ꯔꯦ ꯑꯗꯨ
ꯑꯁꯤꯗ ꯀꯨꯟ ꯄꯤꯕꯗꯣ ꯇꯔꯥ ꯄꯤꯈ꯭ꯔꯦ ꯇꯔꯥ ꯄꯤꯔꯝꯕꯗꯣ ꯃꯉꯥ ꯄꯤꯈ꯭ꯔꯦ ꯍꯣꯏ
ꯑꯗꯨꯗꯤ ꯑꯩꯒꯤ ꯊꯥꯔꯛꯎꯅꯦ
ꯑꯥ ꯍꯤꯍꯤꯍꯤ
ꯑꯁꯤꯗꯗꯤꯀꯣ ꯑꯩ ꯍꯥꯏꯕꯤꯒꯦꯕ ꯍꯥꯟꯅ ꯇꯔꯥꯕꯤꯔꯝꯕꯗꯨ
ꯑꯥ
ꯂꯨꯄꯥ ꯑꯥ ꯈꯨꯜ ꯈꯨꯜꯂ ꯈꯨꯜꯂ ꯌꯥꯎꯈ꯭ꯔꯦ ꯈꯨꯜ ꯍꯦꯟꯕ ꯃꯥꯂꯦ ꯉꯁꯥꯏꯁꯨꯀꯣ ꯑꯩ ꯂꯥꯛꯏꯕ ꯊꯣꯛꯔꯨꯏꯕ ꯂꯨꯄꯥ ꯀꯨꯟꯊ꯭ꯔꯥ ꯅꯤꯕ ꯍꯥꯟꯅ ꯃꯆꯥꯗꯣ ꯆꯥꯗꯨꯅ ꯀꯣꯟꯒꯤ ꯃꯉꯥ ꯍꯥꯏ ꯑꯦ ꯀꯣꯟꯒꯤ ꯑꯍꯨꯝ ꯍꯥꯏ ꯍꯥꯟꯅ ꯇꯔꯥ ꯄꯤꯕꯗꯣ ꯂꯩꯔꯤꯕ꯭ꯔꯥ
ꯍꯣꯏ
ꯊꯣꯛꯂꯝꯃꯔꯣꯏꯗ ꯂꯩꯔꯝꯃꯔꯣꯏ ꯅꯠꯇꯦꯅꯦ ꯇꯔꯥ ꯄꯤꯕꯗꯨ ꯃꯆꯥ ꯅꯠꯇꯕ ꯂꯄꯥ ꯇꯔꯥ ꯄꯤꯕꯗꯨ
ꯂꯩꯇꯔꯦꯗ
ꯑꯩꯗꯤ ꯑꯗꯨ ꯈꯛꯇꯅꯤ ꯃꯆꯥꯕ ꯍꯥꯟꯅꯗꯒꯤ ꯂꯩꯇ꯭ꯔꯕꯅꯤ ꯊꯣꯛꯇ꯭ꯔꯕꯅꯤ ꯑꯗꯨ ꯍꯦ ꯂꯩꯗꯤ ꯂꯩꯔꯝꯒꯅꯤꯀꯣ ꯑꯗꯨꯕꯨ ꯐꯪꯕ ꯋꯥꯕꯒꯤ ꯑꯥ ꯌꯣꯟꯗꯕꯁꯨ ꯑꯣꯏꯔꯝꯕ ꯌꯥꯏꯌꯦꯕ
ꯎꯝ
ꯑꯗꯨ ꯇꯥꯡꯒ꯭ꯔꯝꯅꯦ ꯑꯩ ꯄꯥꯛꯅ ꯆꯥꯗ꯭ꯔꯦ
ꯉꯁꯥꯏꯗꯨ ꯗꯨꯀꯥꯟ ꯊꯣꯛꯄꯗ ꯂꯩꯗꯤ ꯂꯩꯌꯦꯕ
ꯎꯝ
ꯂꯨꯄꯥ ꯀꯨꯟꯊ꯭ꯔꯥ ꯄꯤꯕ ꯑꯣꯏꯅ ꯂꯩꯒ꯭ꯔꯦ
ꯍꯥꯟꯅꯗꯤ ꯑꯗꯨꯗ ꯂꯨꯄꯥ ꯀꯨꯟ ꯄꯤꯕ ꯈꯛ ꯄꯤ ꯄꯤꯕꯅꯦꯕ ꯈꯪꯕ꯭ꯔꯥ ꯂꯨꯄꯥ ꯀꯨꯟꯊ꯭ꯔꯥ ꯌꯧꯒ꯭ꯔꯦꯕ ꯄꯥꯛꯅ ꯆꯥꯗꯔꯦꯗ ꯀꯨꯏꯔꯕ ꯃꯇꯨꯡꯗꯅꯦ ꯉꯁꯥꯏ ꯉꯁꯥꯏ ꯊꯣꯔꯛꯄꯗ ꯂꯩꯕ
ꯑꯩꯁꯨ ꯍꯟꯗꯛ ꯂꯦꯞꯄꯒꯦꯟ ꯈꯜꯂꯕꯅꯦ ꯆꯛꯈꯥꯎ ꯌꯥꯗ꯭ꯔꯦ
ꯑꯗꯨ ꯁꯔꯨꯛꯇꯤ ꯀꯩꯅꯣꯗꯣ ꯇꯧꯔꯣ ꯑꯗꯨ ꯁꯥꯏꯕ ꯁꯔꯨꯛꯇꯤ ꯑꯣꯝꯕꯗꯨꯅ ꯈ꯭ꯋꯥꯏꯗꯩ ꯂꯥꯁꯇꯤꯡ ꯑꯣꯏꯔꯦ ꯑꯗꯨꯅ
ꯅꯪ ꯁꯥꯏꯕꯒꯤꯗꯤꯗꯤ ꯊꯨ ꯊꯨꯅ ꯂꯣꯏꯌꯦꯗꯅ ꯅꯪ ꯑꯣꯝꯕꯒꯤꯗꯤ ꯌꯥꯝ ꯀꯨꯏꯅ ꯆꯠꯂꯦꯗꯅ
ꯑꯗꯨ ꯑꯩ ꯍꯟꯗꯛꯗꯤ ꯐꯌꯥꯝ ꯂꯦꯞꯄꯒꯦꯅ ꯈꯜꯂꯦ ꯖꯤꯝ ꯃꯔꯛ ꯃꯔꯛ ꯌꯥꯎꯁꯤꯔꯥꯟ ꯈꯟꯕ
ꯖꯤꯝ ꯁꯥꯟꯅꯕꯗꯤ ꯅꯪ ꯆꯥꯕ ꯌꯥꯏꯅꯦ
ꯁ꯭ꯀꯨꯜ ꯑꯥ ꯁꯨ ꯀꯣꯂꯦꯖ ꯁꯨꯇꯤ ꯊꯥꯕ ꯃꯇꯝꯗꯣ
ꯅꯪ ꯗꯥꯏ ꯐꯥꯗ꯭ꯔꯗꯤ ꯌꯥꯔꯣꯏ ꯗꯥꯏ ꯐꯥꯗ꯭ꯔꯗꯤ ꯏ ꯑꯣ ꯏ ꯑꯣꯒꯅꯤ
ꯑꯩ ꯖꯤꯝ ꯍꯥꯏꯕꯕꯨ ꯂꯩꯗꯅꯥ ꯆꯨꯝꯅ ꯑꯝ ꯕꯦꯁꯤꯛꯇꯣ
ꯎꯝ ꯅꯪꯅ ꯁꯥꯟꯅꯔꯁꯨ ꯍꯦꯕꯤ ꯁꯥꯟꯅꯗꯕꯀꯣ ꯍꯦꯕꯤ ꯁꯅꯥꯕꯁꯤꯡꯗꯤ
ꯗꯥꯏꯠ ꯆꯪꯉꯦ ꯗꯥꯥꯢꯠ ꯌꯥꯝ ꯆꯪꯉꯦ ꯑꯗꯨꯗꯤ ꯍꯣꯏ
ꯑꯈꯣꯏ ꯏꯌꯥꯝꯕ ꯑꯃ ꯁꯥꯅꯥꯌꯤꯕꯀꯣ ꯍꯨꯖꯤꯛ ꯀꯣ ꯑꯩ ꯀꯥꯖꯤꯟꯒꯣ ꯃꯥꯁꯤ ꯗꯥꯏꯁꯦ ꯑꯗꯨꯝ ꯆꯥꯏꯌꯦꯕ ꯁꯥ ꯉꯥ ꯑꯥ ꯃꯥꯒꯤ ꯆꯥꯒꯗꯕ ꯆꯤꯟꯖꯥꯛ ꯗꯥꯏꯠ ꯀꯨꯝꯕ ꯆꯥꯏ ꯁꯥꯁꯨ ꯇꯣꯏꯅ ꯆꯥꯏ ꯍꯥꯏꯕꯗꯤ ꯃꯥꯒꯤ ꯀꯩꯍꯦꯟꯗꯨ ꯑꯗꯨ ꯁꯥꯟꯅꯥꯔꯨꯕꯒꯤ ꯃꯥꯒꯤ ꯃꯆꯤꯟꯖꯥꯛ ꯊꯥꯗ꯭ꯔꯗꯤ ꯌꯥꯗꯦꯕ ꯅꯪ ꯆꯤꯟꯖꯥꯛ ꯊꯥꯗ꯭ꯔꯗꯤ ꯢꯁ ꯀꯩꯅꯣ ꯇꯧꯗꯣꯔꯤꯅꯤ ꯅꯁꯥ ꯁꯣꯛꯂꯛꯗꯧꯔꯤꯅꯤ ꯑꯗꯨꯅꯤ ꯗꯤꯟꯖꯔꯅꯤ ꯃꯁꯤ ꯑꯅꯥꯕꯁꯦ ꯁꯦꯟ ꯊꯣꯛꯇꯕ ꯌꯥꯔꯣꯏꯗꯕ
ꯑꯗꯨꯅꯦ ꯍꯥꯢꯖꯦ ꯑꯗꯨꯅꯅꯦ ꯕꯦꯁꯤꯛ ꯇꯧꯒꯗꯧꯕꯅꯦ ꯍꯥꯏꯖꯦ ꯅꯠꯇ꯭ꯔꯗꯤ ꯌꯥꯗꯦꯕ
ꯕꯦꯁꯤꯛ ꯐꯥꯎꯗꯤ ꯀꯥꯏꯗꯦ ꯀꯩꯩꯅꯣ
ꯃꯥꯁꯜꯒꯨꯝꯕ ꯈꯖꯤꯛꯇꯪ ꯊꯣꯛꯍꯟꯕꯀꯣ ꯍꯛꯆꯥꯡ ꯅꯣꯏꯁꯨ ꯅꯣꯏ ꯍꯟꯕ ꯌꯥꯏꯗꯅ ꯖꯤꯝꯗꯗꯤ
ꯍꯛꯆꯥꯡ ꯐꯕꯅꯗꯤ ꯍꯛꯆꯥꯡ ꯐꯥꯕꯅꯗꯤ ꯐꯥ ꯐꯕꯅꯦ ꯁꯒꯣꯜ ꯁꯒꯣꯜꯁꯨ ꯊꯧꯕ ꯅꯨꯡꯉꯥꯏꯔꯅꯤ ꯍꯛꯆꯥꯡ ꯐꯔꯗꯤ
ꯃꯥꯅꯤꯅꯦ ꯐꯣꯔ ꯕꯥꯏ ꯐꯣꯔꯅꯤꯅꯦ ꯑꯗꯣ ꯑꯁꯤ ꯁꯥꯟꯅꯕꯗ ꯅꫭꯏ ꯅꯨꯄꯥꯁꯤꯡꯒꯤꯗꯤ ꯑꯃꯗꫭ ꯀꯥꯟꯅꯗꯦ ꯍꯥꯏꯅꯦ ꯄꯣꯠꯁꯦ